ꯑ
ꯍꯜꯂꯣ
ꯋꯦꯜꯀꯝꯨ ꯃ ꯆꯜ
ꯌꯥꯔꯦꯗ ꯅꯪꯁꯨ
ꯑꯗꯣ
ꯁꯔꯥꯎꯅ ꯀꯣ
ꯑꯩꯁ ꯍꯥꯏꯄꯥ ꯅꯠꯇꯦ ꯑꯩꯗꯤ ꯑꯩꯗꯤ ꯑꯩꯒꯤ ꯆꯤꯝꯕꯥꯟꯗꯨꯗ ꯍꯥꯏꯗꯤ ꯂꯩ ꯂꯩꯕ ꯈꯨꯗꯤꯡꯃꯛ ꯂꯣꯏ ꯉꯥꯡꯊꯣꯔꯛꯑꯦꯕ
ꯎꯝ
ꯅꯪ ꯁꯥꯎꯅꯤ ꯉꯁꯨ ꯁꯥꯎꯅꯅꯨꯡ ꯀꯥꯏꯔꯣ
ꯁꯧꯗꯤꯗꯥ ꯅꯣꯛꯑꯒ ꯂꯩꯕꯗꯨꯗꯤ
ꯅꯪ ꯁꯥꯎ ꯅꯪ ꯁꯥꯎꯔꯁꯨ ꯀꯔꯤꯗꯤꯄꯥꯏ ꯂꯩꯑꯦ ꯑ ꯃꯥꯅꯤ ꯃꯥꯅꯤ
ꯑꯦꯁ
ꯀꯔꯤꯒꯨꯝꯕꯁꯦ
ꯑꯥ
ꯅꯪꯁꯦ ꯏꯍꯥꯟ ꯍꯥꯟꯅ ꯑꯩ ꯎꯔꯦꯅ ꯈꯜꯂꯣꯕ
ꯑꯥ
ꯅꯣꯏꯒꯤ ꯌꯨꯝ ꯃꯅꯥꯛꯇ ꯑꯗꯨꯨ ꯍꯦꯛ ꯀ ꯍ ꯎꯕ ꯀꯥꯟꯗ ꯅꯪꯁꯦ ꯑꯩ ꯎꯗ ꯅꯪꯁꯦ ꯇꯨꯒꯦ ꯇꯧꯔꯦꯕ
ꯎꯝ
ꯑꯩꯅꯗꯤ ꯅꯪꯒꯤ ꯁꯣꯝ ꯁꯥꯏꯗ ꯑꯩꯗꯤ ꯑꯣꯟꯁꯤꯟꯕꯤꯗ꯭ꯔꯦꯕ
ꯇꯨꯨꯔꯅꯤꯅꯦ
ꯑ ꯇꯨꯒꯦ ꯇꯧ꯭ꯔꯦ ꯑꯩꯗꯦ ꯅꯪꯒꯤ ꯁꯥꯏꯗꯣ ꯑꯣꯟꯁꯤꯟꯕꯤꯗ꯭ꯔꯦ ꯑꯗꯨꯒ ꯅꯪꯅ ꯇꯨꯈ꯭ꯔꯦꯅ ꯍꯥꯏꯕ ꯃꯇꯨꯡꯗ ꯑꯩꯁꯦ ꯑꯣꯟꯁꯤꯜꯂꯛꯑꯦꯕ
ꯑꯥ
ꯑꯗꯨꯗ ꯅꯪꯁꯦ ꯑꯩ ꯌꯦꯡꯉꯦ ꯅꯪ ꯀꯃꯥꯏꯅ ꯍꯥꯟꯅ ꯑ ꯂꯩꯗꯅ ꯅꯪꯒꯤ ꯔꯤꯌꯦꯁꯟ ꯀꯃꯥꯏꯅ ꯍꯥꯟꯅ ꯇꯧꯔꯛꯀꯅꯤ ꯑꯩꯉꯣꯟꯗ
ꯀꯩꯁꯨ ꯍꯩꯔꯣꯏ ꯅꯣꯛꯑꯒ ꯂꯩꯔꯤꯅꯤꯅꯦ
ꯑ ꯅꯜꯂꯤꯗ ꯅꯜꯂꯤ ꯑꯗꯨꯝ ꯅꯣ ꯀꯅꯤ ꯀꯪꯉꯦꯕ
ꯎꯝ
ꯍꯥꯏꯕꯗꯤ ꯅꯪꯒꯤ ꯂꯩꯅꯥꯅꯦꯕ ꯍꯧꯖꯤꯛ ꯅꯣꯏ ꯃꯇꯝꯅꯤꯅꯦ ꯊꯤ ꯑꯣꯏꯔꯁꯨ ꯅꯣꯛꯄ ꯃꯇꯝ ꯍꯥꯏꯔꯤꯁꯦ
ꯑꯁ ꯍꯦꯜꯂꯦ ꯑꯗꯨꯣ ꯃꯇꯝꯁꯨ ꯍꯦꯜꯂꯦ ꯑꯗꯨ ꯑꯣꯏꯔꯁꯨ ꯑꯩꯗꯤ ꯑꯗꯨꯝ ꯅꯣꯛꯄꯅꯤꯅ
ꯑꯗꯨꯗꯤ ꯑꯗꯨꯗꯤ ꯍꯤꯗꯥꯛ ꯋꯥꯠꯄꯒꯤꯅꯦ ꯑꯗꯨꯗꯤ
ꯑꯦ ꯅꯣꯛ ꯃꯥꯟꯕ ꯑꯦ ꯌꯥꯝ ꯅꯣꯛꯄ ꯃꯤꯁꯦ ꯕꯨ ꯌꯥꯝ ꯐꯥꯏ ꯍꯥꯏꯕ ꯅꯠꯇ꯭ꯔꯣ
ꯑꯦ ꯀꯅꯥꯅ ꯍꯥꯏꯕ
ꯈꯪꯗ꯭ꯔꯣ ꯃꯤ ꯑꯍꯟꯁꯤꯡꯅ ꯑꯗꯨꯃꯥꯏꯅ ꯍꯥꯏꯕꯗꯨꯗꯤ
ꯅꯣꯏ ꯈꯨꯟꯒꯤ ꯑꯍꯟꯁꯤꯡꯁꯨ ꯂꯣꯏ ꯅꯣꯛꯂꯝꯒꯅꯤ ꯑꯗꯨꯗꯤ
ꯎ ꯅꯠꯇꯦ ꯑ ꯑꯩꯈꯣꯏ ꯈꯨꯟꯒꯤ ꯑꯍꯟꯁꯤ ꯅꯠꯇꯦ ꯃꯤ ꯎꯕ ꯈꯨꯗꯤꯡ ꯑꯗꯨꯝ ꯍꯩꯌꯦ
ꯑ ꯍꯣꯏ ꯍꯣꯏ ꯅꯪ ꯆꯨꯝꯖꯔꯣ ꯉꯝꯁꯨ ꯉꯝꯖꯔꯣ
ꯑꯗꯨꯝ ꯇꯧꯅꯤ ꯍꯥꯏꯗꯤ ꯉꯝꯁꯨ ꯉꯝꯕ ꯆꯨꯝꯁꯨ ꯆꯨꯝꯕ
ꯍꯣꯏ ꯍꯣꯏ ꯍꯧꯖꯤꯛꯇꯤ ꯅꯪ ꯊꯃꯣꯏꯒꯤ ꯑꯁꯦꯡꯕꯁꯨ ꯅꯪ ꯑꯗꯨꯝ ꯂꯧꯖꯈ꯭ꯔꯣꯅꯦ
ꯑꯥ
ꯑꯗꯣ ꯃꯊꯛꯇ ꯀꯥꯕꯗꯤ ꯑꯩ ꯑꯣꯏꯅ ꯀꯥꯖꯔꯒꯦꯛ ꯍꯟꯗꯛꯇꯤ ꯑꯃꯨꯛ
ꯀꯥꯕ ꯉꯝꯔꯣꯏ ꯅꯪ
ꯀꯍꯅꯤ ꯑꯗꯤ ꯎ ꯎꯝ ꯃꯥ ꯄꯨꯈꯠꯂꯣꯏ ꯍꯥꯏꯕ ꯃꯥꯅ ꯄꯨꯈꯠꯂꯣꯏ ꯍꯥꯏꯔꯗꯤꯀꯣ
ꯑꯥ
ꯀꯩꯔꯥꯛ ꯑꯃ ꯁꯦꯝꯃꯈ ꯀꯥꯈꯠꯀꯅꯤ ꯑꯩꯗꯤ
ꯑꯗꯨ ꯑꯩꯅ ꯊꯨꯒꯥꯏꯔꯅꯤ
ꯅꯪ ꯊꯨꯒꯥꯏꯔꯁꯨ ꯑꯩ ꯅꯪ ꯊꯨꯒꯥꯏꯗ꯭ꯔꯤꯉꯩꯗ ꯍꯥꯟꯅ ꯀꯥꯔꯛꯑꯅꯤ
ꯑꯁ ꯀꯥꯔꯤꯉꯩꯗ ꯑꯩꯅ ꯎꯔꯒ ꯊꯨꯒꯥꯏꯔꯗꯤ ꯀꯔꯤ ꯇꯧꯅꯤ ꯅꯪꯗꯤ
ꯌꯣꯡꯒꯨꯝ ꯄꯥꯏꯔꯛꯑꯅꯤ ꯅꯪ ꯉꯁꯥꯏ ꯌꯣꯡ ꯃꯥꯜꯂꯦꯅ ꯀꯥꯏꯔꯛꯦ ꯍꯥꯏꯕꯒꯤ ꯌꯣꯡꯒꯨꯝ ꯄꯥꯏꯔꯛꯑꯅꯤ ꯑꯃꯨꯛ ꯍ
ꯑ ꯌꯣꯡꯒꯨꯝ ꯇꯧꯕꯁꯨ ꯈ ꯍꯩꯕ꯭ꯔꯣꯅꯦ ꯅꯪꯕꯨꯣ
ꯑꯗꯨꯝ ꯌꯦꯡ ꯌꯦꯡꯒ ꯇꯧꯔꯛꯄ ꯇꯥꯔꯦꯅꯦ
ꯑꯁꯤꯗ ꯌꯦꯡ ꯑꯗꯨꯝ ꯂꯥꯛꯄꯅꯦ
ꯑ ꯑꯩ ꯑꯣꯏꯔꯝꯅꯦ ꯑꯩ ꯏꯃꯥꯟꯅꯕ ꯑꯣꯏꯔꯝꯅꯦ ꯑꯗꯨꯗꯤ ꯎꯝ ꯑꯩꯗꯤ ꯁꯤꯗ ꯂꯩꯕ ꯑꯥ ꯅꯅꯦꯪ ꯉꯉꯁꯦ
ꯑꯩꯈꯣꯏꯅ ꯇꯣꯏꯅ ꯆꯪꯂꯦ ꯃꯣꯏ ꯃꯄꯥꯟꯗ ꯊꯝꯕꯗꯣ ꯃꯣꯏꯅ ꯑꯗꯨꯝ ꯆꯥꯔꯒ ꯂꯩꯕꯅꯦ ꯌꯦꯣꯡꯗꯣ
ꯑꯥ ꯑꯩꯗꯤ ꯅꯣꯏ ꯃꯐꯝꯁꯨ ꯈꯪꯗꯅ ꯀꯃꯥꯏꯅ ꯌꯣꯡ ꯁꯥꯔꯒ ꯂꯥꯛꯇꯣꯏꯕ
ꯈꯪꯗꯦ ꯅꯃꯥꯔꯥꯅ ꯅꯪꯉꯦꯅ ꯌꯥꯝꯃꯔꯥ
ꯑꯩ ꯏꯌꯥꯝꯕꯁꯨ ꯂꯩꯇꯦ ꯏꯃꯥꯁꯨ ꯂꯩꯇꯦ ꯀꯅꯥꯝꯇ ꯂꯩꯇꯦ ꯑꯩꯗꯤ
ꯑꯣ ꯑꯗꯨꯗꯤ ꯅꯅꯥꯊꯟꯟꯅ ꯄꯣꯛꯄ꯭ꯔꯣ ꯅꯪꯗꯤ
ꯑꯗꯝꯒꯨꯝꯅ ꯁꯦꯝꯕꯒꯨꯝꯅ ꯑꯩꯕꯨꯁꯨ ꯑꯗꯨꯃꯥꯏꯅ ꯁꯦꯝꯃꯤꯅꯦ
ꯏꯖꯏ ꯀꯅꯗ
ꯑꯩꯗꯤ ꯑꯩꯗꯤ ꯄꯔꯃꯅꯦꯟ ꯂꯥꯏꯐꯅꯦ ꯑꯩꯗꯤ
ꯑꯣ
ꯗꯒꯤꯅꯦ ꯑꯩ ꯅꯪꯕꯨꯁꯨ ꯑꯗꯨꯃꯥꯏꯅ ꯁꯦꯝꯕꯤꯒꯦ ꯇꯧꯕꯅ ꯅꯪꯅ ꯌꯥꯕꯤꯔꯗꯤ ꯍꯥꯏꯁꯦ
ꯑꯁ ꯑꯗꯨꯃꯥꯏꯅ ꯍꯤꯡꯕ ꯑꯩꯗꯤ ꯇꯜꯂꯦꯗ
ꯍꯤꯡꯁꯦ ꯏꯕꯥꯅꯤ ꯍꯤꯡꯁꯦ
ꯀꯤꯁꯦ ꯅꯪꯕꯨ
ꯀ ꯑꯩ ꯀꯩ ꯃꯔꯝꯒꯤꯦ ꯑꯩ ꯅꯪꯉꯣꯟꯗ ꯑꯩ ꯅꯪꯕꯨ ꯆꯥꯒꯦꯅ ꯍꯥꯏꯈ꯭ꯔꯕꯣ
ꯅꯠꯇꯦ ꯑꯗꯣꯝꯒꯨꯝꯅ ꯍꯤꯡꯕ ꯑꯥ ꯄꯣꯛꯄ ꯃꯤ ꯑꯗꯨꯗꯤ ꯀꯤꯗꯩꯗ ꯍꯥꯏꯗꯤ
ꯑꯦ ꯀ ꯀꯔ ꯀ ꯀꯩꯀꯥꯅꯥꯕ ꯂꯩꯒꯦ ꯑꯩꯁꯦ ꯃꯤꯅ ꯁꯝꯅ ꯍꯥꯏꯖꯔꯕꯗ ꯑꯩꯁꯦ
ꯎꯝ
ꯍꯣꯏ ꯁꯛꯄꯨꯗꯤ ꯑꯗꯨꯝ ꯌꯥꯗ꯭ꯔꯦ ꯍꯥꯏꯌꯦ ꯍꯣꯏ ꯑꯩꯁꯨ ꯏꯊꯟꯗ ꯑꯗꯨꯝ ꯒ꯭ꯌꯥꯟ ꯇꯥꯖꯩ ꯑꯗꯨ ꯊꯃꯣꯏ ꯁꯦꯡꯕꯒ ꯋꯥ ꯉꯥꯡꯕꯗꯗꯤ ꯑꯩꯁꯨ ꯑꯗꯨꯝ ꯀꯕꯛ ꯀꯕꯛꯇꯤ ꯌꯥꯏ ꯑꯗꯨꯝ ꯍꯥꯏꯌꯦꯕ
ꯑꯁ ꯋꯥ ꯌꯥꯝ ꯉꯥꯡꯕ ꯍꯥꯏꯕꯒꯤ ꯅꯪꯁꯦ ꯊꯝꯃꯣꯏ ꯁꯦꯡꯕ ꯑꯗꯨꯗꯤ ꯊꯥꯖꯗꯦꯗ
ꯑꯦꯁ ꯀ꯭ꯋꯥꯔꯒꯤ ꯇ ꯃꯣꯁ ꯌꯦꯕꯅꯤꯅꯦ
ꯑꯁ ꯊꯥꯖꯗꯦ ꯋꯥ ꯌꯥꯝ ꯉꯥꯡꯕ ꯍꯥꯏꯕ ꯅꯨ ꯎꯝ ꯅꯨꯄꯥꯁꯤꯡꯗꯤ ꯑꯁ ꯆꯤꯟꯊꯤꯕ ꯉꯇꯅꯤ ꯀꯩꯅꯣ
ꯍꯧꯖꯤꯛ ꯅꯪꯅ ꯃꯤꯠ ꯎꯁꯤꯜꯂꯀꯥꯟꯗ ꯃꯝꯕꯒꯨꯝꯅ ꯑꯩꯒꯤ ꯑꯩꯒꯤ ꯊꯝꯃꯣꯏ ꯃꯅꯨꯡꯗ ꯂꯩꯕꯁꯨ ꯝꯃꯦꯕ ꯀꯩꯝ ꯂꯩꯇꯦꯕ ꯑꯗꯨꯒꯤꯅꯤ
ꯂꯝꯃꯤꯠ ꯂꯨꯁꯤꯟꯕ ꯀꯥꯟꯗ ꯀꯩꯅꯣ ꯑꯕ ꯎꯔꯤꯦꯗꯨꯗꯤ
ꯑꯩ ꯎꯕ꯭ꯔꯣ
ꯈꯪꯒꯦ
ꯑꯃꯝꯕꯝ ꯉꯥꯛꯇꯅꯤ ꯎꯗꯧꯔꯤꯁꯦ
ꯎꯝ
ꯗꯅꯅꯦ ꯭ꯟ ꯈꯔ ꯈꯔ ꯇꯅꯥꯁꯤꯀꯣ ꯑꯩ ꯑꯩꯅꯗꯤ ꯊꯝꯃꯣꯏ ꯌꯥꯝꯗꯦ ꯊꯝꯃꯣꯏꯒꯤ ꯋꯥꯗꯤ ꯈꯤꯇꯪ ꯈꯤꯇꯪ ꯑꯣꯏꯔꯁꯨ ꯈꯤꯇꯪ ꯈꯤꯇꯪ ꯑꯣꯏꯔ ꯍꯥꯏꯗꯣꯛꯈ꯭ꯔꯦ ꯅꯪꯅꯗꯤ ꯃꯆꯦꯠ ꯑꯝꯗꯐꯥꯎ ꯍꯥꯏꯔꯛꯇ꯭ꯔꯤ
ꯀꯔꯤ ꯊꯝꯃꯣꯏꯒꯤ ꯋꯥ ꯍꯥꯏꯔꯛꯑꯣ ꯍꯥꯏꯕ꯭ꯔꯥ
ꯎ ꯃꯣꯏꯒꯤ ꯋꯥ ꯍꯥꯏꯗꯤ ꯇꯪꯈꯥꯏ ꯇꯪꯈꯥꯏ ꯅꯪꯒꯤ ꯇꯪꯈꯥꯏ ꯄꯤꯔꯛꯑꯣ ꯑꯩꯒꯤ ꯇꯪꯈꯥꯏ ꯑꯩꯗꯤ ꯊꯥꯗꯣꯛꯈ꯭ꯔꯕꯅꯦ ꯅꯪꯒꯤ ꯇꯪꯈꯥꯏ ꯍꯥꯟꯅ
ꯑꯣ ꯑꯗꯣ ꯑꯩꯒꯤ ꯇꯪꯈꯥꯏꯁꯨ ꯑꯃꯨꯛ ꯀꯜꯍꯧꯔꯣ ꯅꯪꯒꯤ ꯄꯤꯖꯔꯒꯦ ꯑꯣꯄꯦꯟ ꯇꯧꯖꯔꯒꯦ ꯍꯥꯡꯗꯣꯛꯄꯤꯔꯒꯦ
ꯑꯩ ꯆꯪ ꯌꯥꯗꯅ ꯑꯩꯁ ꯀꯩꯣ ꯅꯪ ꯀꯌꯥꯝ ꯄꯤꯛꯅ ꯍꯥꯡꯕꯩꯒꯔꯥ
ꯑ
ꯎꯝ
ꯍꯥꯡꯗꯣꯛꯄꯤꯔꯤꯒꯦ ꯑꯗꯨꯗꯤ
ꯅꯣꯏ ꯑꯗꯨꯗꯤ ꯆꯥꯎꯃꯜꯂꯅꯤ ꯃꯤ ꯑꯍꯨꯝ ꯃꯔꯤꯃꯨꯛ ꯆꯪꯉꯗꯤ ꯐꯔꯛ ꯇꯥꯑꯅꯤ
ꯑꯁ ꯅꯪ ꯆꯣꯡꯛ ꯑꯗꯃ ꯀ ꯊꯤꯡ
ꯋꯥ ꯋꯥꯂꯦꯍꯦ ꯊꯃꯣ ꯍꯣꯏꯗꯗꯤ ꯑꯃꯨꯛ
ꯑ ꯄꯥꯡꯒꯗꯕꯅꯦ ꯑꯗꯨꯒꯨꯝꯕ ꯋꯥꯔꯦ
ꯑꯩ ꯄꯥꯜꯂꯦ ꯄꯥꯜꯂꯦ ꯅꯪ ꯌꯥꯝ ꯋꯥ ꯉꯥꯏꯉꯥꯏ ꯅꯪ ꯀꯩ ꯃꯐꯝꯗꯒꯤ ꯄꯣꯛꯏꯔꯥ
ꯑꯩꯔꯣ
ꯑ
ꯑꯥ ꯑꯇꯣꯞꯄ ꯖꯥꯠꯇꯒꯤ ꯄꯣꯛꯂꯛꯄꯅꯤꯗ
ꯑꯣ ꯑꯇꯣꯞꯄ ꯖꯥꯠꯒꯤ ꯄꯣꯛꯄꯒꯤꯅꯦꯕ ꯅꯪꯅ ꯐꯪꯅꯣꯛꯗ ꯅꯣꯏꯁꯦ ꯑꯩꯈꯣꯏ ꯖꯥꯠꯇ ꯄꯣꯠꯂꯝꯃꯗꯤ ꯅꯣꯛꯑꯣꯏꯕ
ꯑꯁ ꯌꯥꯝ ꯅꯣꯛꯃꯟꯕ ꯃꯤꯕꯨ ꯉꯥꯎꯕꯒꯤ ꯏꯃꯅꯅꯅꯦ
ꯑꯣ ꯍꯣꯏ ꯅꯪ ꯅꯊꯟꯗ ꯐꯥꯎ ꯑꯗꯨꯃꯥꯏ ꯈꯜꯂꯒ ꯍꯥꯏꯔꯛꯑꯗꯤꯠꯇꯣ
ꯅꯠꯇꯦ ꯁꯨꯝ ꯍꯥꯡꯕꯅꯦ ꯅꯪꯉꯣꯟꯗ ꯅꯪꯅ ꯑꯗꯨꯝ ꯍꯥꯏꯕꯒꯤ
ꯑꯦ ꯑꯩ ꯀꯔꯝ ꯀꯥꯟꯗ ꯅꯪ ꯅꯣꯛꯑꯗꯤ ꯅꯪ ꯉꯥꯎꯔꯦ ꯑꯗꯨꯃꯥꯏꯅ ꯇꯧꯋꯦ ꯈꯣꯠꯂꯦ ꯀꯔꯝ ꯀꯥꯟꯗ ꯍꯥꯏꯈ꯭ꯔꯒꯦ ꯅꯪ ꯃꯊꯟꯗ ꯍꯥꯏꯗꯣꯛꯏ ꯑꯗꯨꯗꯤ
ꯑꯗꯨꯅ ꯆꯅ
ꯎ ꯑꯩ ꯀꯔꯝ ꯀꯥꯟꯗ ꯍꯥꯏꯒꯦ ꯂꯥꯏꯅ ꯐꯥꯎ ꯈꯪꯕꯤꯕ ꯑꯣꯏꯔ ꯅ ꯍꯦ ꯇꯥꯏꯕ ꯄꯨ
ꯈꯪꯈꯦꯗ
ꯅꯣ ꯀꯩꯅꯣ ꯃꯇꯝꯁꯦ ꯁꯤꯦꯔꯤꯌꯁ ꯑꯣꯏꯗꯧꯕ ꯃꯇꯝꯅꯦ ꯍꯧꯖꯤꯛꯀꯜꯁꯦ
ꯁꯤꯔꯤꯌꯁ ꯑꯣꯏꯕ ꯉꯝꯗꯦ ꯍꯥꯏꯗꯤ
ꯑꯣꯏꯔꯣ ꯅꯪ ꯁꯨꯡ ꯑꯣꯏ ꯑꯣꯏꯔ ꯄꯨꯟꯁꯤꯗ ꯁꯤꯔꯤꯌꯁ ꯍꯥꯏꯕꯒꯤ ꯋꯥ ꯀꯩꯝ ꯂꯩꯔꯣꯏ ꯅꯪꯒꯤꯗꯗꯤ
ꯎꯝ ꯂꯩꯩꯇꯦ
ꯑꯉꯥꯡ ꯄꯣꯛꯄꯣꯝꯁꯦ ꯑꯗꯨꯝ ꯅꯣꯞꯐꯦꯠ ꯅꯣꯞꯐꯦꯠ ꯇꯧꯔꯒ ꯄꯣꯜꯂꯛꯑꯅꯤ ꯅꯪꯁ
ꯑꯝ ꯑꯩꯦ ꯑꯉꯥꯡ ꯑꯉꯥꯡ ꯄꯣꯛ ꯑꯣꯏꯔꯗꯤꯀꯣ ꯃꯥꯗ ꯂꯩꯁꯨ ꯇꯧꯔꯤꯉꯩꯗ ꯅꯣꯛꯀꯗꯕꯅꯤ ꯃꯥꯗ
ꯎꯝ
ꯀꯞꯔꯣꯏꯕ ꯑꯃꯨꯛ ꯀꯟꯅ ꯅꯣꯛꯒꯅꯤꯕ
ꯑ ꯑꯗꯨꯒꯨꯝꯕ ꯃꯤꯗꯨꯅ ꯐꯅꯤꯡꯉꯦ
ꯏ ꯀꯞꯄ ꯃꯤꯅꯅꯦ ꯑꯩꯅ ꯐꯨꯅꯤꯡꯉꯤꯅꯦ
ꯑꯗꯨꯕꯨ ꯅꯪꯕꯨꯗꯤ ꯑꯩ ꯄꯨꯨꯅꯤꯡꯗꯦꯗꯅ
ꯎꯝ ꯃꯤꯕꯨ ꯄꯪꯐꯨ ꯐꯨꯕ ꯌꯥꯕ꯭ꯔꯅꯦ
ꯑꯗꯨꯅ ꯅꯪꯒꯨꯝꯅ ꯊꯃꯣꯏ ꯁꯦꯡꯕ ꯃꯈꯣꯟꯁꯨ ꯇꯥꯕ ꯐꯖꯕ ꯑꯁ ꯑꯗꯨꯒꯨꯝꯕ ꯀꯥꯏ ꯐꯨꯕ ꯉꯝꯗꯣꯏꯅꯣ ꯑꯩ ꯑꯣꯏ ꯩꯅ ꯇꯨꯒꯦ ꯇꯧꯋꯦꯅꯦ
ꯎꯝ ꯇꯔꯅꯣ ꯅ ꯏꯅꯤꯗ
ꯎꯝ ꯅꯥꯔꯁꯨ ꯅꯪꯒꯤꯗꯃꯛꯇꯗꯤ
ꯑꯁ ꯅꯪ ꯅꯥꯔꯗꯤ ꯑꯩ ꯁꯦꯕꯥ ꯇꯧꯕ ꯉꯝꯔꯣꯏꯕ
ꯑ ꯀꯝ ꯍꯥꯏꯖꯔꯣꯦ ꯀꯝ ꯍꯥꯏꯖꯔ
ꯑꯩ ꯁꯨꯝ ꯇꯔꯁꯨ ꯑꯩꯗꯤ ꯌꯥꯅꯤ ꯅꯪꯒꯤ ꯁꯛꯇꯝ ꯑꯃꯨꯛ ꯎꯔꯗꯤ ꯑꯩꯒꯤ ꯑꯅꯥꯕꯕꯁꯤꯦ ꯂꯣꯏ ꯀꯥꯎꯔꯅꯦꯦ
ꯑꯁ ꯅꯪꯒꯤ ꯇꯨꯔꯁꯨ ꯅꯥꯗꯧ ꯃꯥꯜꯂꯦ ꯌꯦꯣꯡꯕ ꯑꯗꯨꯒꯤ
ꯑꯁ ꯌꯣꯡꯗꯪꯗꯤ ꯍꯥꯏꯕꯤꯔꯛꯑꯅꯨꯗ ꯎ
ꯌꯒꯤꯦ ꯃ ꯇꯥꯎ ꯃ ꯋꯥꯒ
ꯂꯣꯏꯔꯦ ꯅꯪꯅ ꯑꯗꯨꯃꯥꯏꯅ ꯈꯜꯂꯒ ꯑꯩꯉꯣꯟꯗ ꯑꯗꯨꯝ
ꯑꯩꯗꯤ ꯌꯣꯡꯕꯨ ꯅꯨꯡꯁꯤꯅ ꯃꯈꯨꯠ ꯃꯈꯨꯠ ꯆꯤꯡꯗ ꯌꯦꯡꯉꯒ ꯌꯥꯝ ꯅꯨꯡꯁꯤ
ꯑ ꯍꯣꯏ ꯑꯩꯒꯤ ꯍꯣꯠꯁꯨ ꯑꯗꯨꯃꯥꯏꯅ ꯇꯧꯕꯅꯤ ꯅꯨꯡꯁꯤꯀꯣ ꯑꯗꯨꯗꯤ
ꯑꯅꯨꯁꯤꯦ
ꯍꯣꯏ ꯑꯩꯈꯣꯏꯒꯤ ꯈꯨꯠꯒ ꯆꯞ ꯃꯥꯟꯅꯩ ꯃꯣꯏꯒꯤ ꯈꯨꯠꯇꯣ
ꯑꯥ
ꯉꯁꯤ ꯌꯣꯡꯂꯛꯇꯦꯅꯦ ꯅꯪ ꯀꯣꯜ ꯇꯧꯔꯛꯄꯒꯤꯔꯥ ꯀꯔꯤꯒꯤꯔꯥ
ꯀ
ꯑ ꯑꯗꯨ ꯑꯣꯏꯔꯗꯤ
ꯍꯥꯥ
ꯀꯩꯅꯩꯅ
ꯀꯔꯤ ꯍꯥꯏꯦꯕ
ꯑꯦꯦꯝꯍꯥꯏ ꯗꯦꯕꯥ ꯑꯗꯣ ꯅꯪꯁꯦ
ꯎꯝ
ꯎꯝ ꯉꯪꯁꯦ
ꯑꯩꯁꯦ ꯑꯩꯅꯦ
ꯅꯪꯁꯦ ꯅꯪꯁꯦ ꯑꯗꯨꯝ ꯅꯪꯁꯦ ꯀꯩ ꯍꯥꯏꯁꯤꯔꯥ ꯎꯕꯗ ꯉꯥꯎꯕ ꯌꯥꯕ ꯂꯩꯁꯥꯕꯤ ꯑꯃ ꯑꯣꯏꯔꯝꯕ ꯋꯥꯅꯤꯅ
ꯑꯅ ꯑꯗꯨ ꯑꯗꯨ ꯅꯠꯇꯦ ꯑꯩꯗꯤ ꯌꯣꯡ ꯃꯥꯟꯗꯅꯦ ꯑꯗꯨ ꯑꯩ ꯑꯗꯨꯒꯤ ꯑꯩ ꯌꯦꯣꯡꯕꯨ ꯅꯨꯡꯁꯤ ꯍꯥꯏꯕ
ꯏꯣꯅꯨꯡ ꯐꯔꯁꯨ ꯀꯣ
ꯑꯥ
ꯌꯣꯡꯕꯨ ꯅꯨꯡꯁꯤꯔꯁꯨ ꯑꯩꯕꯨꯁꯨ ꯅꯨꯡꯁꯤꯕꯗ ꯌꯥꯎꯕꯤꯌꯨꯕ
ꯅꯨꯡꯁꯨ ꯌꯣꯡꯒꯦ ꯌꯣꯡꯒ ꯃꯑꯣꯡ ꯃꯇꯇꯧ ꯃꯥꯟꯕ ꯅꯠꯇ꯭ꯔꯣ
ꯑꯁ
ꯑꯣꯏ ꯅꯨꯡꯁꯤꯕꯤꯅꯨꯡꯁꯤꯕ ꯇꯕ ꯅꯨꯡꯁꯤꯕꯤꯕ ꯇꯥꯕ ꯎꯝ
ꯂꯣꯏꯔꯦ ꯅꯪꯅ ꯑꯗꯨꯃꯥꯏꯅ ꯈꯜꯂꯗꯤ ꯑꯩ ꯀꯥꯏꯕ ꯐꯥꯎꯔꯦꯍ
ꯑꯁ ꯐꯥꯒꯤ ꯇꯔꯕꯅꯤꯗꯥꯏ ꯀꯥꯏꯅꯣ ꯁꯛ ꯐꯖꯕꯁꯤꯡꯗꯣ
ꯎꯩꯁ ꯑꯃꯨꯛ ꯑꯗꯨꯃꯥꯏꯅ ꯍꯥꯏꯔꯗꯤ ꯑꯩ ꯑꯃꯨꯛ ꯀꯥꯏ꯭ꯔꯦꯕ
ꯀꯔꯤꯁꯨ ꯏꯀꯥꯏꯅꯣ ꯅꯠ ꯆꯦꯅ ꯀꯥꯏꯁꯦ
ꯂ ꯑꯦꯅꯤ
ꯅꯆꯦꯔ ꯅꯟꯅꯦꯔ ꯀꯔꯤ ꯑꯣꯏꯅꯤꯡꯕ꯭ꯔꯥꯅ ꯑꯩꯅ ꯀꯧꯅꯤꯡ ꯀꯧꯅꯤꯡꯕ ꯀꯥꯎꯔꯣ
ꯑꯥ